ꯍꯜꯂꯣ
ꯍꯜꯂꯣ
ꯀꯩꯗꯧꯔꯤꯒꯦ
ꯗꯤ ꯇꯥꯏ ꯇꯥꯗ꯭ꯔꯣ
ꯇꯥꯏ ꯇꯥꯏ
ꯑꯣ ꯇꯨꯝꯒꯦ ꯇꯧꯔꯤ ꯅꯪꯗꯤ ꯇꯨꯝꯒꯦ ꯇꯧꯔꯤꯌꯦ
ꯑꯣ ꯑꯣ ꯑꯣ ꯇꯥꯏꯌꯦ ꯇꯥꯏꯌꯦ ꯇꯥꯗ꯭ꯔꯣ
ꯆꯥꯛ ꯆꯥꯔꯣ ꯇꯥꯏꯌꯦ ꯇꯥꯗ꯭ꯔꯣ
ꯇꯥꯏꯌꯦ ꯇꯥꯏ
ꯅꯦꯠꯋ꯭ꯔꯛꯁꯦ ꯌꯥꯝ ꯅꯉꯥꯏꯇꯦ ꯇꯥꯏ
ꯀꯩꯩꯅꯣ ꯅꯦꯠꯋ꯭ꯔꯛ ꯑꯣ ꯆꯥꯛ ꯆꯥꯔꯕꯣ
ꯆꯔꯦ ꯅꯪꯗꯤ
ꯄ꯭ꯔꯣ
ꯅꯣ ꯅꯣ
ꯌꯥꯝ ꯅꯨꯡꯉꯥꯏꯇꯦ
ꯑꯥ ꯀꯩꯁꯨ ꯇꯧꯗꯦꯗ ꯅꯦꯠꯋꯛꯇꯤ
ꯑꯩꯗꯤ ꯃꯔꯛ ꯃꯔꯛꯇ ꯐꯖꯅ ꯇꯥꯗꯦ
ꯀꯩ ꯏꯟꯁꯥꯡ ꯆꯥꯔꯒꯦ
ꯍꯣꯏ ꯉꯁꯤ ꯀꯩ ꯑꯦꯟꯖꯥꯡꯅꯣ ꯑꯣ ꯑꯥꯂꯨ ꯑꯥꯂꯨ
ꯑꯂꯨꯗꯤ ꯍꯥꯎꯋꯤꯅꯦ
ꯅꯪꯗꯤ
ꯁꯛꯇꯤ ꯅꯣꯛꯇꯕ ꯃꯤ ꯂꯩꯇꯦ꯫
ꯀꯩ ꯍꯥꯏꯕꯅꯣ꯫
ꯆꯝꯊꯣꯡ ꯆꯥꯏꯌꯦ ꯅꯪꯗꯤ ꯀꯔꯤ ꯌꯦꯟꯁꯥꯡ ꯆꯥꯒꯦ꯫
ꯍꯪꯒꯥꯝ ꯍꯥꯏꯕ꯫
ꯆꯝꯊꯣꯡ ꯆꯝꯊꯣꯡ꯫
ꯑꯣ ꯍꯥꯎꯔꯝꯃꯅꯤꯅꯦ꯫
ꯀꯗꯥꯏꯒꯦ ꯆꯝꯊꯣꯡꯗꯨꯕꯨ ꯅꯪꯗꯤ ꯀꯩ ꯑꯦꯟꯌꯥꯡ ꯆꯥꯒꯦ꯫
ꯑꯩꯗꯤ ꯉꯁꯤ ꯆꯥꯛ ꯆꯥꯗꯦ꯫ ꯑꯩꯈꯣꯏ ꯀꯩ ꯏꯟꯖꯥꯡ ꯊꯣꯡꯕ꯭ꯔꯁꯨ ꯈꯪꯗꯦ꯫
ꯑꯣ ꯌꯨꯝꯗ ꯂꯩꯕ ꯅꯠꯇ꯭ꯔꯣ꯫
ꯌꯨꯝꯗꯅꯦ꯫
ꯑꯣ꯫ ꯕꯖꯥꯔ ꯉꯥꯒꯣ ꯇꯞꯅ ꯊꯥꯎ ꯕꯖꯥꯔꯗꯗꯤ ꯂꯥꯛꯇ꯭ꯔꯣ꯫
ꯍꯟꯗꯛꯇꯤ ꯂꯥꯛꯇ꯭ꯔꯤꯗ ꯍꯟꯗꯛ ꯂꯥꯛꯇ꯭ꯔꯦ ꯉꯁꯤ ꯈꯛꯇꯕꯨ ꯂꯥꯛꯑꯦ꯫
ꯑꯣ ꯅꯣꯏꯗꯤ ꯂꯧ ꯂꯤꯡꯕ ꯍꯧꯔꯕ꯭ꯔꯣ꯫
ꯂꯧ ꯈꯣꯏꯅꯕ ꯏꯁꯤꯡ ꯂꯩꯇꯦ ꯑꯩꯈꯣꯏꯔꯣꯝꯗ꯫
ꯑꯣ ꯑꯩꯈꯣꯏꯗꯤ ꯂꯧ꯫ ꯀꯣꯏꯔꯛꯀꯦ ꯑꯩꯈꯣꯏ꯫ ꯏ ꯅꯣꯏ ꯅꯣꯏ ꯂꯧ ꯂꯤꯡꯕ ꯍꯧꯕꯗ ꯑꯩꯁꯨ ꯑꯗꯨꯝ꯫ ꯊꯕꯛꯇꯣ ꯐ꯭ꯔꯤꯗꯤ ꯑꯣꯏꯗꯧ ꯃꯥꯜꯂꯦ ꯑꯗꯨ ꯀꯥꯟꯗ ꯂꯥꯛꯀꯦ꯫
ꯎꯝ ꯂꯥꯛꯑꯣ ꯍꯣꯏ꯫
ꯎꯝ꯫ ꯑꯩꯈꯣꯏꯗꯤ ꯍꯧꯔꯦ ꯑꯥꯗꯗꯤ꯫
ꯂꯣꯏꯔꯕꯣ꯫
ꯂꯣꯏꯕꯗꯤ ꯂꯣꯏꯗ꯭ꯔꯤ ꯍꯧꯔꯦ꯫ ꯂꯤꯡꯕꯗꯤ ꯍꯧꯔꯦ ꯃꯤ ꯑꯩꯈꯣꯏ ꯀꯀꯥꯈꯣꯏꯗꯤ ꯂꯣꯏꯔꯦ ꯍꯥꯏꯕꯅꯦ꯫
ꯑꯣ ꯂꯧ ꯆꯥꯎꯕ꯭ꯔꯣ ꯑꯗꯨꯗ꯫
ꯌꯥꯝ ꯆꯥꯎꯕꯗꯤ ꯅꯠꯇꯦꯗ꯫
ꯎꯝ꯫
ꯃꯤ ꯈꯔꯒꯤꯗꯤ ꯆꯥꯎꯋꯦ ꯑꯗꯣ ꯑꯩꯈꯣꯏꯒꯤꯗꯤ ꯌꯥꯝ ꯆꯥꯎꯕ ꯅꯠꯇꯦ꯫
ꯎꯝ ꯅꯪ ꯅꯊꯟꯗ ꯂꯩꯕ꯭ꯔꯣ ꯍꯧꯖꯤꯛ ꯅꯣꯏ ꯔꯨꯝꯃꯦꯠ
ꯎꯝ ꯍꯣꯏ ꯏꯃꯥꯟꯅꯕꯤꯒꯤ ꯔꯨꯝꯗ ꯂꯩꯌꯦ꯫ ꯑꯩꯗꯤ ꯔꯨꯝꯃꯦꯠꯇꯤ ꯂꯩꯇꯦ꯫ ꯅꯣꯏ ꯏꯃꯥꯟꯅꯕꯤꯒꯤ ꯇꯨꯝꯃꯦ ꯑꯁ ꯉꯁꯤ ꯕꯣ ꯌꯦꯡꯁꯤꯔꯥꯅ ꯈꯟꯕ ꯅꯣꯏꯗꯤ ꯕꯣ ꯌꯦꯡꯉꯣꯏꯗ꯭ꯔꯣ꯫
ꯉꯁꯤ ꯌꯦꯡꯉꯔꯣꯏ꯫
ꯅꯪꯕꯨ ꯃꯤꯁꯤ ꯐꯦꯟꯅꯣ ꯔꯣꯅꯥꯜꯗꯣ ꯐꯦꯟꯅꯣ꯫
ꯈꯪꯗꯦꯗ ꯑꯩꯗꯤ ꯑꯝꯇ ꯑꯝꯇ ꯁꯞꯄꯣꯔꯠ ꯇꯧꯗꯦ꯫
ꯑꯩꯈꯣꯏ ꯏꯝꯐꯥꯜꯗꯗꯤ ꯃꯦꯁꯤ ꯔꯣꯅꯥꯜꯗꯣ ꯈꯠꯅꯒꯦ ꯈꯠꯅꯒꯦ ꯇꯧꯋꯦ꯫
ꯍꯦ ꯍꯦ꯫ ꯀꯩ ꯍꯥꯏꯕ ꯅꯪꯗꯤ ꯀꯔꯝꯕꯅꯣ꯫
ꯑꯩꯗꯤ ꯃꯦꯁꯤ ꯏꯍꯍ ꯃꯤꯁꯤ ꯃꯦꯁ ꯃꯦꯁꯤ ꯃꯦꯁꯤꯅꯦ ꯑꯩꯈꯣꯏꯗꯤ ꯔꯣꯅꯥꯜꯗꯣ ꯔꯣꯅꯥꯜꯗꯣꯒ ꯃꯦꯁꯤꯗꯨ ꯈꯟꯅꯒꯦ ꯈꯟꯅꯒꯦ ꯇꯧꯋꯦ꯫
ꯑꯣ
ꯍ ꯑꯩꯈꯣꯏꯁꯨ ꯑꯁ ꯈꯪꯗꯦꯗ ꯑꯣꯝ ꯅꯪꯖꯦ ꯕꯖꯥꯔꯗ ꯑꯗꯨꯝ ꯂꯩꯗꯣꯏꯔꯣ ꯅꯠ ꯖꯒꯥ ꯌꯨꯝꯗ ꯑꯃꯨꯛ ꯍꯟꯗꯣꯏꯔꯣ
ꯌꯨꯝꯗ ꯍꯜꯂꯦ
ꯑꯣ ꯍꯌꯦꯡ ꯍꯌꯦꯡꯁꯨ ꯑꯃꯨꯛ ꯂꯥꯛꯇꯣꯏ ꯅꯠꯇ꯭ꯔꯣ
ꯍꯌꯦꯡꯗꯤ ꯂꯥꯛꯑꯔꯣꯏ ꯑꯩ ꯑꯦꯛꯖꯥꯝ ꯅꯨꯃꯤꯠꯇ ꯈꯛꯇ ꯂꯥꯛꯑꯅꯤ ꯍꯌꯦꯡ ꯍꯟꯆꯤꯠ ꯂꯥꯛꯑꯒ
ꯑꯣ
ꯑꯣꯝ ꯁꯨ ꯁꯨ ꯁꯣꯏꯔꯦ ꯁꯣꯏꯔꯦ
ꯍꯧꯖꯤꯛ ꯃꯤ ꯀꯌꯥ ꯂꯩꯔꯤ
ꯃꯤ ꯃꯔꯤ ꯃꯤ ꯃꯔꯤ ꯂꯩ
ꯑꯣ
ꯅꯣꯏꯗꯤ ꯃꯤ ꯌꯥꯝꯕꯅꯤꯅ ꯅꯨꯡꯉꯥꯏꯔꯝꯒꯅꯤꯅꯦ
ꯑꯁ ꯃꯤ ꯌꯥꯝꯃꯁꯨ ꯑꯩꯈꯣꯏꯗꯤ ꯋꯥꯔꯤ ꯈꯪꯗꯦꯗ ꯈꯔꯥ ꯂꯣꯏ ꯑꯩꯈꯣꯏꯁꯦ ꯃꯤ ꯀꯔꯤ ꯀꯌꯥꯅꯣ ꯇꯔꯥ ꯃꯔꯤꯒꯨꯝꯕ ꯁꯨꯔꯝꯒꯅꯤ
ꯃꯤ ꯌꯥꯝꯃꯤꯀꯣ ꯑꯗꯨꯗꯤ ꯇꯔꯥꯃꯔꯤ
ꯇꯟꯗꯤꯗ ꯔ꯭ꯔꯣ ꯔ꯭ꯔ ꯇꯥꯔꯦꯠ ꯇꯥꯔꯦꯠꯒꯨꯝꯕ ꯑꯣꯏꯗꯕꯗꯣ ꯅꯨꯄꯤ ꯃꯤ ꯑꯅꯤꯗꯣ ꯑꯃꯨꯛ ꯆꯠꯈꯤꯕ ꯑꯗꯨꯒꯤ ꯍꯧꯖꯤꯛꯁꯦ ꯑꯩꯈꯣꯏ ꯇꯔꯥꯃꯔꯤ ꯈꯛꯇ ꯉꯥꯏꯔꯦ
ꯑꯣ ꯅꯣꯏ ꯅꯣꯏ ꯄꯨꯂꯞ ꯄꯨꯂꯞ ꯆꯥꯛ ꯆꯥꯃꯤꯟꯅꯕ꯭ꯔꯣ
ꯇꯥꯛꯄꯤ ꯑꯗꯨꯝ ꯃꯤ ꯑꯅꯤ ꯑꯍꯨꯝ ꯄꯨꯜꯂꯒ ꯆꯥꯕꯁꯨ ꯂꯩꯌꯦ ꯑꯗꯨꯝ ꯊꯣꯡꯕꯗꯤ ꯏꯁꯥ ꯏꯁꯥꯅ ꯊꯣꯡꯉꯦ ꯃꯤ ꯑꯅꯤ ꯑꯍꯨꯝ ꯄꯨꯜꯂ ꯊꯣꯡꯕꯁꯨ ꯌꯥꯎꯋꯤ ꯑꯈꯣꯏ
ꯑꯥ
ꯑ ꯀꯔꯤ ꯀꯔꯤ ꯖꯥꯇꯤ ꯂꯩꯒꯦ ꯅꯣꯏꯗ
ꯅꯣꯏꯔꯣ
ꯑꯥ ꯍꯧꯖꯤꯛ
ꯑꯀꯣꯏ ꯃꯤꯛꯁ ꯅꯦ
ꯑꯅꯥꯖ ꯂꯩꯌꯦ ꯌꯦ ꯃꯅꯦ ꯗꯣꯡ ꯃꯅꯦ ꯃꯩꯇꯩꯅꯦ
ꯉꯔꯥꯡ ꯉꯔꯥꯡꯔꯣ ꯑꯈꯣꯏ ꯊꯦꯡꯅꯕꯗꯣ ꯉꯁꯤꯅꯦꯀꯣ
ꯉꯁꯤꯅꯦ
ꯑꯣ ꯉꯁꯤ ꯂꯥꯛꯄ ꯏꯃꯥꯟꯅꯕꯤ ꯑꯃꯗꯣ ꯃꯥꯗꯣ ꯅꯅꯥꯝꯅꯦ ꯃꯥ ꯕꯖꯥꯔ ꯆꯠꯄ ꯑꯗꯣ ꯂꯧꯕ ꯂꯥꯛꯑꯣꯊꯟꯇ ꯆꯪꯕ ꯅꯨꯡꯉꯥꯏꯇꯦ ꯍꯥꯏꯕꯒꯤ ꯊꯣꯛꯄꯅꯤꯗ ꯅꯣꯏ ꯂꯝꯕꯤ ꯇꯠꯄꯗꯣ ꯅꯨꯡꯉꯥꯏꯔ ꯍꯧꯖꯤꯛꯇꯤ ꯀꯩꯁꯨ ꯇꯧꯗ꯭ꯔꯕꯣ ꯇꯞ꯭ꯔꯣ ꯂꯣ